ꯎꯝ ꯇꯥꯕꯔꯣ
lll ll l
ꯇꯨꯝꯃꯒ ꯂꯕ꯭ꯔꯣ ꯂꯥꯏꯔꯤꯛ ꯄꯔꯥꯒ ꯂꯩꯕꯔꯣ
ꯇꯨꯝꯝꯕ ꯍꯠꯄꯗꯪ ꯉꯥꯏꯔꯤ ꯀꯗꯥ ꯂꯩ ꯀꯩꯗꯧꯔꯅꯣ ꯑꯗꯨꯝ ꯂꯩꯕ꯭ꯔꯥ
ꯑꯁꯗꯦꯟꯇ ꯍ ꯆꯠꯂꯒ ꯀꯔꯤꯅꯣ ꯌꯥꯝ ꯀꯨꯏ ꯄꯨꯡ ꯑꯅꯤ ꯑꯍꯨꯝ ꯐꯥꯝꯃꯦꯗ
ꯑꯁ ꯃꯤ ꯌꯥꯝꯗꯒꯤꯔꯣ
ꯍꯧꯖꯤꯛ ꯍꯧꯖꯤꯛ ꯂꯥꯛꯑꯦꯒ ꯆꯥꯛ ꯆꯥꯔꯒ ꯑ ꯂꯣꯏꯔꯦꯈꯦ ꯍꯧꯖꯤꯛꯀꯤ ꯆꯥꯛ ꯆꯥꯕ ꯂꯣꯏꯔꯦ
ꯅꯣꯏ ꯗꯦꯟꯇ ꯅꯨꯄꯥꯗꯨ ꯍꯅꯨꯕꯔꯥ ꯅꯠꯇ꯭ꯔꯒ
ꯎꯝ ꯍ ꯌꯥꯝ ꯍꯅꯨꯕꯗꯤ ꯅꯠꯇꯕ ꯆꯍꯤꯗꯣ ꯀ꯭ꯔꯤ ꯍꯥꯏꯁꯤꯔ ꯑꯁ ꯈꯪꯗ꯭ꯔꯦꯗ ꯑꯩ ꯌꯥꯝ ꯍꯅꯨꯕꯗꯤ ꯅꯠꯇꯦ ꯌꯥꯝ ꯑꯉꯥꯡꯁꯨ ꯅꯠꯇꯕ
ꯑꯁ ꯄꯥꯈꯪ ꯂꯣꯝꯕ ꯂꯩꯁꯥꯕꯤꯒꯝꯗꯗꯤ ꯌꯦꯡꯕ ꯆꯥꯅꯤꯉꯥꯏ ꯏꯀꯥꯏꯕ ꯑꯗꯨꯝ ꯗꯦꯟꯇꯦꯜꯗꯤ
ꯏꯁ ꯀꯔꯤꯒꯤ
ꯌꯥꯗꯨ ꯐꯠꯇꯕꯒ
ꯏꯀꯥꯏꯅꯤꯉꯥꯏ ꯂꯩꯇꯦꯗ ꯑꯩꯒꯤꯁꯨ ꯌꯥꯝ ꯃꯣꯠꯈ꯭ꯔꯦ ꯁꯦꯡꯕꯒꯤ
ꯁꯦꯡꯅꯤ ꯑꯗꯣ ꯁꯦꯡꯕꯔꯣꯏꯗꯤ ꯌꯥꯗꯣ ꯈꯔ ꯀꯃꯥꯏꯅ ꯍꯥꯏꯕ꯭ꯔꯥ ꯁꯥꯔ ꯑꯣꯏꯕ꯭ꯔꯥ ꯀꯣ ꯃꯈꯣꯟ ꯊꯣꯛꯄꯒꯨꯝꯗꯨ ꯇꯧꯕ꯭ꯔꯥ
ꯗꯦ ꯑꯗꯨꯕꯨꯗꯤ ꯁꯦꯝꯁꯨ ꯁꯦꯝꯅꯕꯅꯤꯅ ꯑꯩ ꯎꯝ ꯑꯁꯤ ꯂꯣꯏꯔꯒ ꯁꯦꯡꯒꯅꯤ ꯑꯩꯁꯨ
ꯑꯣ ꯁꯤꯃ ꯂꯣꯏꯕ ꯃꯇꯝꯗ ꯂꯩꯕ ꯀꯝꯐꯣꯔꯇꯦꯕꯜ ꯑꯣꯏꯔꯣꯏꯗ꯭ꯔꯥꯒꯨꯝꯕ ꯈꯟꯕ ꯑꯗꯨ ꯌꯦꯩꯅ
ꯑꯁ ꯅꯨꯡꯉꯥꯏꯗꯤ ꯅꯨꯡꯉꯥꯏꯒꯅꯤꯗ ꯁꯦꯡ ꯁꯦꯡꯕꯨ ꯁꯔꯦꯡꯗꯨꯗꯤ ꯑꯗꯨ ꯌꯥꯝ ꯇꯣꯏꯅꯗꯤ ꯁꯦꯡꯒꯅꯨ ꯍꯥꯏꯌꯦ ꯀꯦꯝ ꯇꯣꯏꯅꯗꯤ ꯁꯦꯡꯒꯅꯨ ꯎꯝ
ꯅꯪꯗꯣ ꯆꯍꯤ ꯀꯌꯥꯗꯤ ꯁꯨꯈ꯭ꯔꯒꯦꯔꯥ ꯀꯣ ꯕ꯭ꯔꯦꯁꯇꯣ
ꯆꯍꯤꯗꯣ ꯑꯃ ꯑꯅꯤ ꯁꯨꯗꯧꯔꯦ
ꯆꯍꯤꯍ ꯑꯃ ꯌꯦ ꯔꯣꯏꯗꯁ ꯑꯃꯗꯨꯗꯤ ꯎꯅꯤꯡꯕꯅ ꯂꯣꯏꯔꯝꯃꯅꯤ
ꯇꯅ ꯃꯥꯔ ꯄꯥꯎꯊꯣꯅꯔ
ꯍꯣꯏ
ꯁꯦꯁ
ꯑꯗꯨ ꯅꯠꯇ꯭ꯔꯗꯤ ꯃꯥ ꯕꯤꯕꯤꯁ ꯌꯥꯎꯕ꯭ꯔꯥ
ꯌꯥꯎꯕꯅꯦ ꯍꯣꯏ ꯁꯦꯡ ꯒꯤ ꯑꯁ ꯃꯥ ꯅꯨꯡꯁꯤꯗ꯭ꯔꯤꯉꯥꯏꯗ ꯁꯦꯝꯕ ꯂꯩ ꯀ꯭ꯔꯔꯤꯔꯣ ꯃꯥꯒꯤꯁꯦ
ꯑꯗꯨꯅꯦ ꯑꯗꯨꯅꯦ ꯑꯩꯅ ꯍꯥꯏꯕ ꯗꯤ ꯂꯣꯏꯔꯀꯥꯟꯗ ꯍꯦꯟꯅ ꯐꯖꯊꯕꯗꯣ ꯉꯥꯏꯕ ꯉꯝꯃꯔꯣꯏꯕ ꯑꯃ
ꯅꯨꯄꯥ ꯍꯤꯡꯃ ꯅꯠꯇꯦꯛ ꯀꯣ ꯀꯣꯏꯗ
ꯍꯣꯏꯅꯦ ꯍꯣꯏꯅꯦ ꯑꯗꯨ ꯃꯥ ꯌꯦꯡꯒꯗꯧꯕꯅꯦ
ꯑꯩꯈꯣꯏ ꯑꯩꯈꯣꯏꯅ ꯐꯖꯔꯗꯤ ꯌꯥꯔꯦꯅꯤ ꯄꯥꯅ ꯐꯖꯩ ꯍꯥꯏꯗ꯭ꯔꯁꯨ
ꯍꯣꯏ ꯍꯣꯏ ꯏꯊꯒ ꯆꯕ꯭ꯔꯥ
ꯏꯃꯥꯟꯅꯕꯤ ꯑꯃꯁꯁꯨ ꯂꯩꯕꯅꯦꯕ ꯑꯗꯣ ꯃꯥꯗꯤ ꯉꯁꯤ ꯂꯧꯊꯣꯛꯈ꯭ꯔꯦ ꯑꯁ ꯑꯩ ꯊꯟꯗ ꯆꯥꯅꯤꯡꯉꯥꯏꯗꯣ ꯄꯟꯗꯅ ꯍꯣꯏ ꯃꯥꯗꯤ ꯆꯍꯤ ꯑꯅꯤ ꯍꯦꯟꯒ꯭ꯔꯦ ꯕ ꯑꯗꯨꯒꯤ ꯂꯧꯊꯣꯛꯈ꯭ꯔꯦ ꯃꯥꯅꯗꯤ ꯈꯔ ꯉꯟꯅ ꯁꯦꯝꯕ ꯑꯩꯁꯨ ꯗꯤꯁꯦꯝꯕꯔ ꯌꯥꯎꯈ꯭ꯔꯗꯤ ꯆꯍꯤ ꯑꯅꯤ ꯇꯥꯈ꯭ꯔꯅꯤ ꯑꯩꯒꯤꯁꯨ
ꯑꯁ ꯋꯥꯗꯤ ꯋꯥꯔꯝꯅꯤꯀꯣ ꯅꯪꯗꯣ ꯊꯥꯎꯖꯟ ꯀꯌꯥꯗ꯭ꯔꯥ ꯁꯦꯝꯕꯗꯣ ꯀꯥꯎꯗ꯭ꯔ
ꯇ꯭ꯋꯦꯟꯇꯤ ꯐꯣꯔ
ꯇꯨꯇꯤ ꯐꯇ ꯀꯇ
ꯇꯨ ꯊꯥꯎꯖꯟ ꯇ꯭ꯋꯦꯟꯇꯤ ꯐꯣꯔꯗꯒꯤ ꯁꯦꯝꯈ꯭ꯔꯕꯅꯦ ꯍꯣꯏ
ꯑꯁ ꯇ꯭ꯋꯦꯟꯇꯤ ꯐꯥꯏꯚꯇꯨ ꯀꯥꯎꯕ꯭ꯔꯗ ꯇ꯭ꯋꯦꯟꯇꯤ ꯐꯥꯏꯚ ꯂꯥꯛꯄꯗꯨ ꯈꯪꯍꯧꯗꯦ
ꯍꯣꯏ ꯑꯗꯨꯅꯦ ꯑꯩꯈꯣꯏ ꯑꯦꯟ ꯖꯤ ꯁꯤꯒꯤ ꯁꯤ ꯁꯥꯔꯇꯤꯐꯤꯀꯦꯠ ꯖꯅꯋꯥꯔꯤꯗꯔ ꯊꯥꯕꯅꯤꯅ ꯑꯗꯨꯝ ꯑꯩꯈꯣꯏꯗꯣ ꯐꯖꯅ ꯄꯨꯟꯗ꯭ꯔꯦꯕ
ꯑꯗꯨ ꯆꯥꯕ ꯊꯛꯄꯗꯤ ꯀꯝꯐꯣꯔꯇꯦꯕꯜ ꯑꯣꯏꯕ꯭ꯔꯥ ꯑꯣꯏꯗꯕ꯭ꯔꯥ
ꯁ ꯃꯔꯥꯒ ꯃꯔꯥꯒꯇꯗꯤꯅꯑ
ꯑꯣ ꯌꯥꯅꯕ ꯑꯣ
ꯃꯔꯥꯛ ꯃꯔꯥꯛꯀꯤꯗꯤ ꯅꯥꯕꯅꯦ
ꯎꯝ ꯎꯝ
ꯆꯦꯛꯀꯞꯀꯨꯝꯕ ꯆꯠꯍꯜꯂꯗꯤ ꯑꯗꯨꯝ ꯃꯣꯏꯗꯣ ꯀꯔꯤ ꯍꯥꯏꯁꯤꯔꯥ ꯈꯦꯠꯄꯒꯨꯝꯕ ꯇꯧꯋꯦꯕ
ꯑ ꯑꯥ
ꯑꯗꯨꯒꯤ ꯅꯥꯕꯅꯦ
ꯑꯣ
ꯀꯤꯝꯕ ꯖꯠꯇꯣ ꯍꯩꯒꯨꯝꯕ ꯆꯥꯕ ꯌꯥꯗꯕꯅꯦ ꯅꯨꯡꯁꯦꯠ ꯇꯨꯝꯕꯁꯨ ꯂꯥꯛꯗ ꯇꯅꯅꯥꯕ
ꯑꯁ ꯍꯩ ꯆꯥꯅꯤꯡꯕ ꯃꯤꯗ
ꯑꯁꯤ ꯎꯝ ꯀꯟꯕꯁꯤꯡꯁꯨ ꯆꯥꯕ ꯅꯨꯡꯉꯥꯏꯗꯕꯅꯦ ꯁꯦꯝꯕ ꯅꯨꯃꯤꯠꯗꯨꯗꯤ ꯑꯁ ꯅꯍꯥꯟꯗꯤ ꯍꯣꯏ ꯅꯍꯥꯟꯒꯤ ꯑꯁꯤ ꯃꯥꯏꯔꯦꯟꯒ ꯆꯥꯛꯀ ꯊꯣꯡꯃꯟꯂꯒ ꯑꯗꯨꯝ ꯆꯥꯏꯌꯦꯗ ꯑꯉꯥꯡꯒꯤ ꯇꯥꯏꯐꯇ ꯁꯝꯃꯟꯗꯅ ꯑꯗꯨ ꯃꯇꯝꯗꯩꯗꯤ ꯝꯃꯟꯗꯅ
ꯑ ꯑꯩꯁ ꯁꯤꯌꯥ ꯅꯥꯕꯁꯨ ꯐꯠꯇꯕꯅꯤ
ꯑꯁ ꯅꯍꯥꯟꯗꯤꯀꯣ ꯎꯝ ꯑꯦꯟꯇꯤꯕꯥꯌꯣꯇꯤꯛꯁꯇꯣ ꯗꯤꯑꯣꯗꯒꯤ ꯂꯧꯔꯒ ꯆꯥꯕꯅꯦ ꯇꯨꯝꯕ ꯌꯥꯗꯕꯅꯦ ꯑꯗꯨ ꯅꯨꯃꯤꯠꯇꯨꯗꯤ ꯑꯩꯅ ꯗꯣꯛꯇꯔꯅ ꯄꯤꯕꯗꯣ ꯑꯩ ꯊꯝꯐꯝ ꯈꯪꯗꯕ꯭ꯔꯥ ꯑꯗꯨꯒꯤ ꯊꯤꯁꯨ ꯊꯤꯕ ꯐꯪꯗꯕ ꯑꯗꯨꯒꯤ ꯃꯣꯏꯗꯨꯒꯤ ꯆꯥꯔꯒ ꯑꯃꯨꯛ ꯇꯨꯝꯕꯅꯤ ꯄꯨꯡ ꯑꯅꯤꯒꯨꯝꯕ ꯐꯥꯎ ꯑꯣꯏꯔꯝꯅꯤ ꯑꯩ ꯇꯨꯝꯗꯕꯗꯣ ꯈꯥꯡꯂꯒ ꯑꯣꯔ ꯐꯥꯒꯗ꯭ꯔꯥꯅ ꯑꯃꯨꯛꯅꯦ ꯍꯦꯟꯅ ꯅꯥꯕ ꯋꯥꯏꯌꯦ ꯑꯩꯁꯦ ꯑꯁꯦꯡꯕꯒꯤ ꯑꯩꯒꯤ ꯏꯝꯄ꯭ꯔꯨꯚꯃꯦꯟꯁꯦ ꯇꯥꯞꯄꯁꯦ ꯑꯩ ꯅꯨꯄꯤ ꯗꯣꯛꯇꯔꯗꯣ ꯑꯅꯤꯅꯦꯕ ꯑꯩꯈꯣꯏꯗ ꯗꯣꯛꯇꯔ ꯅꯨꯄꯤꯗꯣ ꯈꯔ ꯍꯩꯗꯦꯕ ꯃꯥ ꯃꯥꯗꯣ ꯑꯗꯨꯏꯗꯤ ꯎꯝ ꯃꯥꯅ ꯀꯨꯏꯅ ꯌꯦꯡꯅꯕ ꯑꯗꯨ ꯂꯣꯏ ꯁꯑꯣꯏꯈ꯭ꯔꯕꯅꯦ ꯑꯩ ꯅꯤꯡꯁꯤꯡꯉꯦ ꯍꯧꯖꯤꯛꯇꯤ
ꯎ ꯃꯥꯟ ꯃꯥꯁꯨ
ꯍꯣꯏ ꯑꯩꯗꯣ ꯑꯅꯤꯔꯛ ꯂꯧꯊꯣꯛꯑꯦꯕ ꯑꯗꯨ ꯃꯈꯥꯒꯤꯗꯣ ꯑꯗꯨꯒꯤ ꯃꯥꯗꯣ ꯐꯖꯅ ꯀ꯭ꯔꯤ ꯍꯥꯏꯁꯤꯔ ꯍꯩꯇꯕꯅꯤꯅ ꯏꯖꯅ ꯁꯦꯝꯗꯕꯅꯦꯕ ꯑꯃ ꯁꯦꯝꯗꯤ ꯁꯦꯝꯃꯦ ꯕꯥꯔꯒꯨꯝꯕꯗꯤ ꯑꯗꯨꯝ ꯁꯦꯝꯃꯦꯕ ꯑꯣ ꯍꯣꯏ ꯇꯥꯔꯗ ꯑꯩ ꯐꯖꯥꯅ ꯁꯦꯝꯃꯗꯤ ꯏꯝꯄ꯭ꯔꯨꯚꯃꯦꯟ ꯌꯥꯝ ꯂꯩꯈ꯭ꯔꯅꯤ ꯑꯩꯁꯨ ꯑ ꯇꯅ ꯅꯨ ꯄꯗ ꯄꯥꯁ ꯂꯥꯎꯎꯗ ꯄ ꯕꯥꯔꯒꯤ ꯑꯣꯏꯕꯅꯤꯅ ꯑꯩꯈꯣꯏꯗꯣ
ꯀꯩꯀꯩ ꯂꯩꯕ꯭ꯔꯥꯔꯕꯔꯔꯕꯔꯒꯤꯀ ꯀꯔꯤ ꯀꯔꯤ ꯂꯩꯕꯤꯔꯥ
ꯆꯦꯟꯖ ꯇꯧꯕꯗꯣ ꯆꯦꯛꯑꯞ ꯂꯥꯛꯄ ꯃꯇꯝꯗ
ꯔ ꯕꯗꯤ ꯑꯗꯨꯝ ꯆꯦꯟꯖꯕ꯭ꯔ ꯊꯥ ꯈꯨꯗꯤꯡꯒꯤꯁ
ꯍꯞꯇꯥ ꯈꯨꯗꯤꯡ ꯆꯠꯂꯅ ꯍꯞꯇꯥꯗ ꯑꯃ ꯑꯃ ꯎ ꯍꯞꯇꯥꯗ ꯑꯃ ꯑꯃ ꯆꯠꯂꯦ
ꯑꯣ ꯍꯒꯤ ꯇ
ꯉꯁꯤꯁꯨ ꯈꯔ ꯅꯥꯕꯒꯨꯝ ꯇꯎꯋꯦ ꯃꯈꯥꯒꯤꯁꯦ
ꯎꯝ
ꯑꯩꯒꯤꯁꯦ ꯌꯥꯁꯦ ꯈꯣꯏꯕꯒꯨꯝ ꯇꯧꯈ꯭ꯔꯦꯕ ꯌꯥꯝ ꯁꯥꯎꯅ ꯏꯟꯕꯅꯦ ꯃꯔꯛ ꯃꯔꯛꯇꯗꯤ ꯑꯩꯅ ꯁꯥꯎꯔꯒ ꯍꯥꯏꯕꯅꯦ ꯃꯔꯛ ꯃꯔꯛꯇꯨꯗꯤ ꯍꯣꯏ ꯁꯦꯝꯕꯤꯒꯦ ꯁꯦꯝꯕꯤꯒꯦ ꯍꯥꯏꯌꯦ ꯃꯣꯏ ꯍ
ꯈꯪꯗꯦ ꯇꯃꯣꯁꯤ ꯗꯣꯛꯇꯔ ꯈꯔꯁꯨ ꯈꯨꯠꯁꯤ ꯈꯨꯠꯁꯤꯅ ꯇꯧꯕꯁꯨ ꯌꯥꯎꯕꯅꯤꯅꯀꯣ
ꯑꯗꯨꯗꯅꯦ
ꯃꯈꯜ ꯃꯉꯥꯗ ꯆꯨꯝꯃꯦ ꯍꯥꯏꯕ ꯀꯥꯡꯕꯨꯁꯨ ꯌꯥꯎꯕꯅꯦꯕ
ꯝ
ꯑꯁꯤ ꯑꯍꯤꯡꯁꯦ ꯀꯅꯥ ꯀꯅꯥ ꯂꯩꯕ꯭ꯔꯥ ꯕꯧꯗꯣ
ꯀꯔꯤꯕ
ꯃꯁꯦ ꯍꯤꯡꯒꯦ ꯣꯗ ꯀꯅꯥ ꯀꯅꯥ ꯁ ꯅꯒ꯭ꯔ
ꯎꯝ ꯍꯜꯂꯗ ꯈꯥꯡꯉꯦꯅ ꯃꯣꯏ ꯁꯝꯅꯒꯅꯤ
ꯑꯃꯃꯁꯤ
ꯁꯤꯗ꯭ꯔꯤ ꯍꯣꯏ ꯍꯧꯖꯤꯛꯇꯤ ꯅꯣꯛ ꯑꯥꯎꯠ ꯑꯣꯏꯈ꯭ꯔꯦ ꯉꯝꯗ꯭ꯔꯗꯤ ꯑꯗꯨꯝ ꯊꯣꯛꯄ ꯊꯣꯛꯄ ꯖꯥꯠꯇꯣ ꯇꯧꯈ꯭ꯔꯅꯤ ꯏ ꯃꯅ ꯑꯁ ꯉꯔꯥꯡꯒꯤ ꯣꯜꯗꯗꯤꯀꯣ ꯉꯔꯥꯡꯗꯅ ꯍꯥꯎꯈ꯭ꯔꯦ ꯅꯍꯥꯟꯗꯅ ꯉꯔꯥꯡꯒꯤ
ꯅꯍꯥꯟ ꯐ꯭ꯔꯥꯟꯁꯀ ꯅꯣꯔꯋꯦ ꯐ꯭ꯔꯥꯟꯁꯀ ꯅꯣꯔꯋꯦ ꯇꯧꯕꯗ ꯃꯣꯏ ꯁꯤꯕ ꯅꯠꯇ꯭ꯔꯥ
ꯣꯛ ꯑꯥꯎ ꯅꯠꯇꯕ ꯑꯗꯨ ꯑꯗꯨꯕꯨꯗꯤ
ꯑꯁ ꯀꯥꯟꯗ ꯐꯨꯠꯕꯣꯜꯁꯨ ꯌꯦꯡ ꯇꯥꯔꯦ ꯑ ꯑꯗꯨ ꯖꯄꯥꯟꯗꯤ
ꯖꯄꯥꯟ ꯔꯥꯎꯟ ꯑꯣꯐ ꯊꯥꯔꯇꯤ ꯇꯨꯗꯤ ꯆꯪꯈ꯭ꯔꯦꯕ ꯑꯗꯣ ꯉꯔꯥꯡꯗꯅ ꯅꯣꯛ ꯑꯥꯎꯠ ꯁꯥꯟꯅꯕ ꯍꯧꯈ꯭ꯔꯦꯕ ꯑꯗꯨꯒꯤ ꯖꯄꯥꯟꯁꯨ ꯊꯣꯛꯈ꯭ꯔꯦ ꯕ꯭ꯔꯥꯖꯤꯜ ꯍꯣꯏꯣꯏ ꯑꯗꯨ ꯑꯗꯨꯅꯦ ꯃꯁꯥ ꯐꯖꯕ
ꯑꯗꯨꯅꯦ ꯀꯞꯄ ꯂꯩꯕꯗꯣ ꯑꯩꯗꯤ ꯑꯇꯣꯞꯄꯈꯣꯏꯗꯤ ꯅꯨꯡꯁꯤ ꯑꯗꯨ ꯃꯥꯒꯤ ꯀꯣꯜꯁꯤꯁꯨ ꯌꯥꯝ ꯅꯨꯡꯁꯤꯕ ꯋꯥꯟꯗ
ꯗꯤꯁꯤꯄ꯭ꯂꯤꯟ ꯌꯥꯝ ꯂꯩꯌꯦꯕ ꯖꯄꯥꯟꯁꯤꯡꯁꯦ ꯔꯥꯞꯁꯨ ꯇꯥꯎꯗꯝꯕꯅꯦ ꯃꯣꯏꯒꯤ ꯄ꯭ꯂꯦꯗꯣ
ꯑ ꯁꯇꯣ ꯄꯀꯣꯏꯗꯤ ꯀꯗꯥꯗꯒꯤ ꯔꯐ ꯑꯣꯏ ꯄ
ꯃꯤ ꯐꯥꯁꯨ ꯐꯥꯕ ꯄꯥꯟꯒꯤ ꯃꯤꯁꯤꯡꯗꯣ
ꯍꯣꯏ ꯌꯥꯝ ꯐ ꯃꯅꯦ
ꯌꯦꯡꯕ ꯌꯥꯝ ꯅꯨꯡꯉꯥꯏꯌꯦ ꯉꯔꯥꯡꯒꯤꯗꯨꯗꯤ
ꯎꯝ ꯌꯨꯝꯒꯨꯝꯕ ꯆꯠꯂꯗꯤ ꯌꯨꯝꯗ ꯑꯣꯏꯗꯤ ꯌꯦꯡꯒꯗꯕ ꯁꯤꯗꯤ ꯑꯩ ꯐꯣꯟ ꯃꯁꯥ ꯃꯁꯥꯒꯤꯗ ꯂꯣꯏ ꯌꯦꯡꯈ꯭ꯔꯕꯀꯣ ꯑꯗꯨꯒ ꯇꯨꯝꯅꯤꯡꯕꯒ
ꯍꯣꯏ ꯌꯦꯡꯕ ꯇꯤꯕꯤꯤꯗꯨꯗꯤ ꯌꯥꯝ ꯁꯦꯡꯉ ꯁꯦꯡꯗꯕꯅꯤ ꯑꯗꯨ ꯑꯣꯏꯔꯁꯨ ꯎꯝ ꯇꯤꯚꯤꯗꯒꯤ ꯌꯦꯡꯉꯅ ꯅꯨꯡꯉꯥꯏꯌꯦꯅ ꯐꯣꯟꯗꯨꯗꯤ ꯌꯥꯝ ꯁꯦꯡꯗꯤ ꯁꯦꯡꯉꯦꯕ ꯐꯥꯏꯚ ꯖꯤꯕꯨ ꯀꯥꯈ꯭ꯔꯗꯤ ꯄꯤꯛꯄꯅꯤꯅ ꯅꯨꯡꯉꯥꯏꯇꯕ ꯎꯝ
ꯀ꯭ꯂ꯭ꯔꯥꯁ ꯆꯠꯇ꯭ꯔꯗꯤ ꯑꯗꯨꯝ ꯐ꯭ꯔꯤ ꯂꯩꯕ꯭ꯔꯥ
ꯍꯣꯏ ꯐ꯭ꯔꯤꯗ ꯂꯥꯛꯗꯥ ꯑꯗꯨ ꯁꯟꯗꯦꯗꯤ ꯑꯃꯨꯛ ꯆꯠꯀꯅꯤ ꯀ꯭ꯂꯥꯁꯁꯦ
ꯑ ꯅꯣꯏ ꯃꯅꯥꯛꯇ ꯅꯣꯏꯒꯤ ꯁꯀꯣꯞ ꯑꯃ ꯂꯩꯅ ꯑꯗꯨ ꯁꯀꯣꯝꯅꯥꯗ ꯑ ꯅꯣꯏ ꯅꯔꯝ ꯅꯨꯄꯤ ꯑꯃ ꯂꯩꯕꯗꯨ ꯗꯨꯀꯥꯟ ꯐꯝꯕꯗꯣ ꯃꯥ ꯅꯨ
ꯑꯣ ꯑꯣ ꯑꯥ ꯃꯣꯏ ꯌꯨꯝ ꯆꯠꯇꯈ꯭ꯔꯦ
ꯑꯣ ꯃꯣꯏ ꯗꯨꯀꯥꯟꯗꯨ ꯍꯥꯡꯗ꯭ꯔꯦ
ꯐꯪꯗ꯭ꯔꯦ ꯍꯣꯏ ꯃꯤ ꯑꯇꯣꯞꯄꯅ ꯐꯝꯈ꯭ꯔꯦ ꯃꯣꯏꯒꯤꯗꯣ
ꯎ ꯀꯩꯒꯤꯔꯥ ꯀꯣ ꯁꯤꯠꯇꯕꯒꯤꯔ
ꯑꯣ ꯏꯔꯥꯡ ꯍꯥꯎꯕ ꯃꯇꯝꯗ ꯒꯥꯔꯤ ꯁꯣꯄ ꯆꯠꯅ ꯆꯠꯇꯕ ꯅ ꯃꯣꯏꯗꯣ ꯄꯩꯁꯥꯒꯨꯝꯕ ꯄꯥꯏꯅꯤꯡꯉꯥꯏ ꯂꯩꯇ꯭ꯔꯦ ꯑꯁꯤꯗ ꯔꯦꯟ ꯄꯤꯔꯒ ꯁꯔꯨꯛꯕꯨꯗꯤ ꯌꯨꯝꯗ ꯑꯣꯏꯅ ꯂꯩꯈ꯭ꯔꯒꯦꯅ
ꯗꯤ ꯑꯦꯛꯁꯄꯦꯟꯗꯤ ꯌꯥꯝꯗꯅꯤ ꯈ
ꯍꯣꯏ ꯑꯗꯨꯅꯦ ꯃꯄꯥ ꯌꯨꯝ ꯑꯁꯤꯗ ꯂꯥꯏꯕ ꯁꯣꯔꯣꯛꯄꯨꯗꯤ ꯃꯣꯏꯗꯤ ꯌꯨꯝꯗ ꯂꯥꯏꯔꯗꯤ ꯌꯥꯝ ꯀꯥꯟꯅꯥꯒꯅꯤ ꯃꯥꯒꯤꯗꯣ ꯃꯣꯏꯒꯤꯗꯤ ꯑꯉꯥꯡꯁꯨ ꯂꯩꯇ꯭ꯔꯕ ꯅꯍꯥꯛ
ꯎꯝ ꯑꯉꯥꯡ ꯂꯩꯥꯏꯕ ꯌꯥꯈ꯭ꯔꯦꯗ ꯑꯃꯨ ꯀꯣꯂꯦꯖꯃꯨꯛꯀ ꯇꯝꯃꯔꯣꯏ ꯍꯥꯏꯁꯦ
ꯑꯝ
ꯃꯥ ꯑꯦ ꯇꯝꯗꯦꯀꯣ
ꯇꯝꯗꯦ ꯍꯣꯏ ꯁꯤꯛꯁꯇꯨꯅ ꯂꯣꯏꯈ꯭ꯔꯦ ꯃꯣꯏꯁꯨ
ꯑꯣ ꯑꯣ
ꯑꯦ ꯇꯝ ꯇꯝꯕꯩ ꯌꯥ ꯌꯥꯝꯗꯦꯗ ꯑꯩꯈꯣꯏꯒꯤ ꯕꯦꯠꯁꯦ ꯑꯅꯥꯕ ꯊꯣꯛꯄꯅꯤꯅ
ꯑꯩꯈꯣꯏꯁꯨ ꯁꯤꯛꯁꯇꯤ ꯁꯝꯊꯤꯡꯗꯨꯗ ꯃꯤ ꯇꯦꯟ ꯉꯥꯛꯇꯅꯦ ꯇꯝꯕ ꯌꯦꯟꯗꯨꯁꯨ ꯑꯃꯃꯨꯛ ꯀꯠꯊꯣꯛꯈ꯭ꯔꯦ ꯅꯥꯏ ꯉꯥꯛꯇꯅꯤ ꯑꯗꯨꯒꯤ ꯑꯁ ꯇ꯭ꯋꯁꯟꯒꯤ ꯇꯥꯏꯞꯇ ꯇꯧꯈ꯭ꯔꯕꯅꯦ ꯀ꯭ꯂꯥꯁ ꯂꯥꯗ ꯀꯔꯤ ꯇꯧꯕ ꯄꯨꯔꯥ ꯑꯣꯖꯥꯒ ꯀꯣ ꯇꯧꯔꯛꯀꯅꯤ ꯑꯦꯁꯥꯏꯟꯃꯦꯟ ꯈꯔ ꯊꯦꯡꯅ ꯇꯧꯕꯔꯗꯤ ꯇꯧꯔꯛꯀꯅꯤ ꯃꯦꯁꯦꯁ ꯊꯕꯗꯣ ꯎꯏꯀꯣ ꯑꯦꯁꯥꯏꯟꯃꯦꯟꯗꯨ ꯑꯗꯨꯝ ꯇꯧꯔꯛꯀꯅꯤ ꯑꯁ
ꯑꯁ ꯅꯨꯡꯉꯥꯏꯌꯦꯅ ꯇ꯭ꯨꯁꯥꯟꯒꯨꯝꯅ ꯐꯖꯅꯗꯤ ꯇꯥꯛꯄꯤ ꯇꯥꯛꯄꯤꯒꯅꯤ
ꯇꯥꯛꯄꯤꯕ ꯍꯥꯏꯕꯁꯦ ꯑꯦꯁꯥꯏꯟꯃꯦꯟ ꯃꯇꯝꯒꯨꯝꯕ ꯇꯦꯁ ꯂꯩꯒꯅꯤꯒꯨꯝꯕ ꯃꯇꯝ ꯉꯥꯛꯇꯅꯦ ꯇꯧꯒꯗꯕꯁꯦ ꯑꯗ ꯐꯦꯕꯋꯥꯔꯤꯗ ꯑꯦꯛꯖꯥꯝ ꯊꯥꯈ꯭ꯔꯦꯅ ꯐꯦꯕꯋꯥꯔꯤ ꯃꯥꯔꯆ ꯑꯦꯄ꯭ꯔꯤꯜꯗꯤ ꯀ꯭ꯂꯥꯁ ꯑꯗꯨꯝ ꯐꯖꯅ ꯂꯧꯋꯦꯀꯣ ꯃꯦꯗꯗꯤ ꯏꯔꯥꯡ ꯈꯔ ꯈꯔ ꯊꯣꯛꯈ꯭ꯔꯦ ꯑꯗꯨꯅ ꯑꯗꯨꯗꯒꯤ ꯖꯨꯟꯒ ꯃꯦꯗꯨꯗꯤ ꯀ꯭ꯂꯥꯁ ꯂꯧꯕ꯭ꯔꯥ ꯂꯧꯗꯕ꯭ꯔꯥꯒꯤꯟ ꯇꯥꯗꯩ ꯄ꯭ꯔꯦꯛꯇꯤꯀꯜ ꯑꯃ ꯇꯧ ꯑꯃ ꯇꯧꯔꯒ ꯑꯗꯨꯝ ꯂꯣꯏꯊꯣꯛꯦ ꯈ꯭ꯔꯦ ꯊꯥ ꯑꯅꯤ ꯉꯥꯛꯇ ꯀ꯭ꯂꯥꯁ ꯐꯖꯅ ꯂꯧꯔ ꯀꯃꯥꯏꯅ ꯏꯆꯝ ꯊꯥꯔꯒꯦ
ꯎꯝ ꯑꯩꯈꯣꯏꯁꯦ ꯃꯇꯝ ꯐꯖꯅ ꯆꯠꯇꯕꯅꯤꯅ ꯏꯁꯇꯨꯗꯦꯟꯁꯤꯡꯒꯤꯗꯤ ꯋꯥ ꯋꯥꯏ ꯍꯣꯏ
ꯍꯣꯏ ꯑꯗꯨꯅꯦ ꯅꯣꯏ ꯑꯥꯔꯁ ꯈꯣꯏꯗꯤ ꯈꯔ ꯐꯩ ꯔꯤꯖꯥꯗꯣ ꯅꯍꯥꯟꯒꯤ ꯊꯣꯛꯈ꯭ꯔꯕꯅꯦ ꯁ ꯕꯦꯡꯒꯣꯏꯜꯒꯤ ꯂꯣꯏꯁ ꯈꯣꯏꯒꯤ ꯍꯣꯏꯣꯏ ꯂꯣꯏꯁꯀꯤ ꯈꯣꯏꯁꯨ ꯊꯣꯛꯇ꯭ꯔꯤ ꯈꯣꯏꯁꯨ ꯇꯔꯦ ꯐꯦꯕꯋꯥꯔꯤꯗ ꯊꯥꯕꯗꯣ